ꯑꯣ
ꯍꯜꯂꯣ
ꯇꯄ꯭ꯔ
ꯇꯌꯦ
ꯆꯥꯔꯕꫭ
ꯆꯥꯔꯦ ꯍꯣꯏ ꯅꯪꯗ ꯆꯥꯔꯦ
ꯑꯁ ꯆꯥꯈ꯭ꯔꯦꯍꯦ ꯉꯁꯥꯥꯅ꯫
ꯀꯩꯗꯧꯔꯤꯅꫭ꯫
ꯍꯧꯒꯠꯇ ꯉꯥꯏꯔꯤ꯫
ꯑꯁ ꯑꯗꯨꯒ ꯍꯧꯒꯗꯧꯕ ꯉꯥꯏ ꯀꯔꯤ ꯍꯥꯏꯔꯒ ꯀꯃꯥꯏꯅ ꯉꯁꯥꯏꯅ ꯆꯥꯛ ꯆꯥꯈ꯭ꯔꯦ ꯍꯥꯏꯕ꯫
ꯑꯁ ꯂꯩꯗꯅꯥ ꯁꯅꯔꯝꯕꯅꯦ ꯗꯨꯗꯥ ꯁꯨꯝ ꯍꯧꯒꯠꯄ
ꯅꯪꯒꯤ ꯃꯪꯗ ꯆꯥꯔꯝꯕ꯭ꯔꯣ꯫
ꯎꯝꯍꯍ
ꯀꯔꯤ ꯏꯟꯁꯥꯡꯅꫭ꯫ ꯍꯋꯥꯏ ꯆꯥꯏ ꯍꯋꯥꯏ ꯈꫭꯏꯗꯤ ꯂꯥꯏꯔꯕꯅꯤꯅ ꯍꯋꯥꯏ ꯆꯥꯏ꯫
ꯑꯈꯣꯏꯗꯤ ꯆꯒꯦꯝꯕꯣꯕ꯫
ꯆꯒꯦꯝꯄꯣꯝꯕ ꯍꯥꯏ ꯁꯥ ꯍꯥꯞꯄ꯭ꯔꯣ꯫
ꯑꯣꯐꯀꯣꯁ꯫ ꯁꯟꯁꯥ ꯎꯝ ꯍꯥꯎꯕ ꯀꯣꯏꯗꯤ ꯑꯗꯨꯝ ꯍꯥꯎꯕꯅꯤ꯫ ꯑꯧ꯫
ꯀꯅꯥꯅ ꯊꯣꯡꯕꯥ꯫
ꯏꯄꯣꯛꯁ꯫
ꯅꯕꯣꯛ ꯈꯛꯇ ꯊꯨꯝꯜꯂꯒ ꯅꯪꯅ ꯀꯩꯗꯧꯔꯤꯕ ꯅꯪꯅ ꯑꯗꯨꯝ ꯇꯨꯝꯒ ꯆꯥ ꯑꯕ
ꯑꯥꯎ꯫
ꯁꯤꯗꯤ ꯀꯥꯏ ꯆꯠꯇꯣꯏꯕ꯫
ꯌꯨꯝꯗ ꯇꯨꯝꯑꯒ ꯂꯩꯒꯅꯤ꯫
ꯀꯔꯤꯅꯣ ꯅꯪ ꯍꯟꯗꯛ ꯌꯥꯝ ꯕꯤꯖꯤ ꯑꯣꯏꯔꯕꯣ꯫
ꯑꯥꯎ ꯑꯁ ꯒꯌꯥꯟ ꯃꯦꯟꯒ ꯇꯥꯕ ꯅꯠꯇꯦ꯫
ꯃꯇꯝ ꯆꯥꯅ ꯅꯪꯗꯣ ꯇꯦꯛꯁꯇꯣ ꯈꯨꯝꯃꯛꯇꯦ ꯑꯗꯨꯒ ꯀꯩꯅꯣ꯫
ꯎꯝ ꯀꯨꯏꯔ ꯀꯨꯏꯔ ꯈꯨꯝꯃꯒꯅꯤ꯫
ꯉꯔꯥꯡ ꯀꯩꯅꯣꯅ ꯑꯦꯛꯖꯥꯝ ꯑꯦꯛꯖꯥꯝ ꯂꯩꯌꯦ ꯍꯥꯏꯕꯗꯨꯗꯤ ꯀꯩ ꯑꯦꯛꯖꯥꯝꯅꯣ꯫
ꯑꯩꯁ ꯊꫭꯛꯇꯦꯗꯗꯨ ꯋꯥꯊꯤ ꯋꯥꯔꯦꯝ꯫
ꯎꯝ
ꯀꯟꯅꯗꯕꯗ ꯃꯇꯝ ꯃꯥꯡꯅꯕ
ꯅꯪ ꯑꯦꯛꯖꯥꯝ ꯂꯩꯑꯦ ꯉꯟꯅ ꯇꯨꯝꯃꯦ꯫
ꯎꯝ ꯎꯝ ꯍꫭꯏ꯫ ꯁꯨꯝ ꯕꯤꯠꯇꯅꯤꯗ꯫
ꯉꯔꯥꯡꯗ ꯌꯨꯝ ꯕꯔꯥꯗꯤꯕ ꯆꯪꯉꯦꯕꯀꯣ꯫
ꯑꯣ
ꯁꯤꯗꯤ ꯌꯥꯝ ꯇꯥꯡꯉꯦ ꯀꯩꯅꯣ ꯃꯤ ꯑꯃꯝ ꯑꯃꯝ
ꯂꯥꯛ ꯂꯤꯁꯤꯡ ꯑꯅꯤꯒ ꯆꯥꯇ꯭ꯔꯦꯠ ꯂꯧꯅꯤ ꯍꯥꯏꯅꯦ ꯃꯤ ꯑꯃꯗ꯫
ꯏꯃꯃ꯫ ꯑꯪ ꯅꯪ ꯅꯪ ꯂꯩꯕ ꯃꯐꯝꯗ ꯑꯗꯨꯝ ꯂꯩꯔꫭꯗ꯫
ꯁꯥꯕꯒꯤ ꯂꯩꯕ ꯉꯝꯗꯦ ꯂꯥꯏ ꯑꯗꯣ ꯏꯁꯤꯡꯁꯨ ꯏꯁꯤꯡꯁꯨ ꯃꯩꯁꯨ ꯀꯩꯅꯣ ꯇꯧꯋꯦꯕ꯫ ꯐ꯭ꯔꯤ ꯑꯣꯏꯗꯕꯗꯣ꯫
ꯐꯩꯅꯦ꯫ ꯐ꯭ꯔꯤ ꯑꯣꯏꯕ ꯃꯐꯝ ꯂꯩꯅꯤꯡꯑꯗꯤ ꯌꯨꯝꯗ ꯂꯩꯌꯣ꯫
ꯌꯨꯝꯗ ꯅꯠꯇꯕꯤ ꯁꯤꯗꯁꯨ ꯀꯩꯅꯣ ꯕꯔꯥ ꯈ꯭ꯔꯗꯤ ꯀꯩꯅꯣ ꯏꯁꯤꯡꯦꯡꯒ ꯃꯩ ꯐ꯭ꯔꯤ ꯑꯣꯏꯕ ꯃꯐꯝ ꯌꯥꯝ ꯂꯩ ꯑꯗꯨꯅ
ꯁꯤꯗ ꯏꯁꯁꯤꯡꯗꯕꯤꯔꯣꯗ ꯐ꯭ꯔꯤ ꯑꯣꯏꯗꯦ ꯑꯗꯨꯒ ꯀꯩ ꯀꯩꯔꯥ ꯏꯟꯁꯥꯡ ꯅꯥꯄꯤꯁꯤꯡꯁꯨ ꯌꯥꯝ ꯇꯥꯡ ꯗꯕꯥ ꯗꯕꯥ ꯄꯩꯁꯥꯜ
ꯀꯅꯥ ꯀꯅꯥ ꯂꯩꯦ
ꯑꯩꯒꯤ ꯏꯆꯦꯒ ꯏꯆꯦ ꯑꯃꯒ ꯑꯩꯒꯤ ꯏꯅꯥꯎꯅꯨꯄꯥ
ꯑꯣ ꯄꯩꯦ ꯄꯩ ꯏꯁꯥ ꯁꯕ ꯇꯨꯝꯃꯒ ꯂꯣ
ꯇꯨꯝꯕ ꯌꯥꯔꯦ ꯏꯕꯦꯝꯃ ꯑꯩꯈꯣꯏꯗꯗꯤ ꯇꯨꯝꯕꯗꯤꯀꯣ ꯃꯨꯜ
ꯎꯝ
ꯅꯀꯥꯕꯅꯤꯅ ꯖꯤꯡꯅ ꯀꯛꯄꯅꯤꯅ ꯂꯩꯕ ꯉꯝꯗꯦ ꯐꯦꯟ ꯊꯥꯔꯁꯨ ꯐꯦꯟꯒꯤ ꯃꯁꯨꯠꯇꯣ ꯏꯪꯗ꯭ꯔꯦꯕ ꯑꯗꯨꯨꯝ ꯁꯥꯏꯌꯦꯕ
ꯎꯝ
ꯑꯗꯨꯒ ꯌꯨꯝ ꯁꯥꯕ ꯃꯤꯁꯤꯡꯅ ꯑꯃꯨꯛ ꯃꯦꯁꯤꯤꯟꯒꯤ ꯃꯈꯣꯡꯅꯦ ꯀꯔꯤ ꯀꯔꯤꯅꯣ ꯑꯗꯨꯝ ꯍꯥꯎꯔꯅꯤ
ꯑ ꯐꯌꯦꯦ ꯐꯩꯦ
ꯏꯁꯤꯡꯁꯤꯡꯖꯣ ꯂꯥꯛꯇꯦ ꯏꯁꯤꯡ ꯇꯥꯅꯤ ꯍꯥꯏꯔꯒ ꯉꯁꯤ ꯏꯁꯤꯡꯁꯨ ꯇꯥꯗꯦ
ꯃꯨ ꯇꯔꯛ ꯈꯅ
ꯁꯤꯁꯤꯡꯝꯄꯨꯨꯔꯒ ꯂꯥꯎꯑꯣ ꯁꯤꯡ ꯏꯁꯤꯡ ꯊꯤꯜꯂꯛꯑꯣ
ꯂꯩꯔꯗꯤ ꯁꯤꯗꯩ ꯁꯨꯝ ꯊꯤꯜꯂꯛꯑꯣ
ꯃꯥꯏ ꯃꯥꯏ ꯃꯪꯗꯁꯤꯜꯂꯛꯀꯦ ꯑꯁ ꯀꯤ ꯌꯥꯎꯗ ꯍꯧꯖꯤ ꯀ ꯅꯅꯨꯡꯁꯥ ꯁꯥ ꯌꯥꯝ ꯇꯜꯂꯦ
ꯅꯣꯏꯗꯨꯗꯤ ꯈꯔ ꯏꯪꯉꯝꯒꯅꯤꯅꯦ
ꯎꯝ ꯖ ꯌꯥꯎꯗ ꯃꯅꯦ
ꯅꯪꯒꯤ ꯅꯣꯏꯒꯤ ꯌꯨꯝꯗ ꯅꯦꯝꯗꯤ ꯅꯦꯝꯃꯦ ꯑꯗꯣ ꯏꯪꯗꯤ ꯏꯪꯉꯦꯕ ꯅꯍꯥꯟ ꯑꯩ ꯆꯪꯕꯗꯣ
ꯑꯣ ꯁ ꯃꯒ ꯀꯩꯅ ꯀꯃꯤꯅꯤ ꯇꯗꯥꯗꯅ ꯇꯧꯔꯤꯕ ꯂꯥꯏꯅꯥꯁꯦ
ꯀꯩ ꯂꯩꯥꯏꯩꯅ ꯅꯥꯟꯂꯒꯥꯏꯩꯅꯪꯕꯨ
ꯇ ꯁꯥꯎ ꯌ
ꯝꯝ
ꯇ
ꯇꯂꯦ ꯑꯩꯁꯨ ꯊꯕꯛ ꯑꯃ ꯆꯠꯅꯤꯡꯉꯥꯏ ꯂꯩꯕꯅꯦꯕ ꯏꯁ ꯑꯦꯃꯤꯀꯥ ꯂꯧꯅꯤꯡꯉꯥꯏꯕꯣ
ꯎꯝ
ꯆꯣꯛꯄꯗꯣ ꯆꯠꯂ ꯃꯀꯥ ꯈꯥ ꯈꯔ ꯂꯧꯅꯤꯡꯉꯥꯏꯗ ꯊꯣꯛꯄꯗꯣ ꯑꯃꯨꯛ ꯅꯨꯡꯁꯥꯒꯤ ꯃꯔꯛꯇ
ꯁꯗꯦ ꯆꯣꯡꯉ ꯆꯣꯡꯉ ꯨꯖꯤꯠ ꯅꯨꯡꯉꯥꯏꯅ
ꯑꯁ ꯑꯣꯇꯣ ꯑꯣꯇꯣꯅ ꯆꯠꯅꯤ ꯀꯩꯅꯣ ꯍꯣꯡꯉ ꯆꯠꯄ ꯉꯝꯃꯦ
ꯀ ꯆꯂꯅ
ꯏꯕꯦꯝꯃꯥ ꯌꯥꯗꯦ ꯌꯥꯝ ꯁꯥꯏꯌꯦ ꯀꯩꯅꯣ
ꯑꯝ ꯅꯪꯗꯤ ꯌꯨꯝꯗ ꯑꯗꯨꯝ ꯂꯩꯒꯗ꯭ꯔꯣ
ꯉ ꯁꯤꯔꯣ ꯅ ꯁꯔꯤ ꯂꯩ ꯍꯣꯏ ꯑꯦꯖꯝ ꯌꯥꯝꯅ ꯑꯦ ꯃ ꯑꯦꯛꯖꯥꯝꯁꯦ ꯍꯥꯡꯆꯤꯠꯂꯨ
ꯄꯩꯕꯦ
ꯀꯥꯏꯔꯤ ꯐꯕꯅꯣ ꯅꯨꯡꯆꯤꯠ ꯍꯥꯏꯔꯅꯦ ꯑꯗꯨꯒ ꯑꯩꯒꯤ ꯇꯝꯁꯨꯀꯣ ꯄꯨꯡ ꯑꯃꯗ ꯍꯧꯔꯦꯗꯅ ꯑꯗꯨꯒ ꯄꯨꯡ ꯃꯔꯤꯐꯥꯎ
ꯎꯝ ꯐꯩ ꯌꯦ
ꯇꯔꯦꯒꯗꯤ
ꯌꯨꯝꯗꯗꯤ ꯄꯨꯡ ꯃꯉꯥꯗ ꯍꯜꯂꯛꯑꯣ
ꯑꯦꯝ ꯌꯥꯝ ꯉꯟꯅꯔ ꯀꯩꯅꯣ ꯑꯕꯗꯨꯜ ꯉꯅ ꯑꯃꯨꯛ ꯈꯂꯛꯇ ꯄꯥꯝꯃꯦꯕ ꯁꯤꯗꯤ ꯀꯗꯒꯤ ꯑꯃꯗ ꯍꯧꯒꯅꯤ ꯑꯗꯨꯒ ꯃꯔꯤ ꯂꯣꯏꯔꯅꯤ ꯄꯤꯃꯗꯤ ꯏ ꯊꯦ ꯏꯅꯦ ꯀꯩꯗꯧꯔꯤꯅꯣ ꯅꯪ ꯍꯧꯖꯤꯛ ꯐꯣꯟ ꯃꯦꯠꯂꯤꯔꯣ
ꯀꯥꯏꯅꯦꯟꯗ ꯁꯨꯝ ꯏꯁꯥꯕ ꯃꯅ ꯇꯟꯗ ꯇ ꯐ ꯃꯗ ꯃ ꯂꯩꯗ ꯆꯧꯗꯁꯤ ꯑꯁ ꯒ꯭ꯥꯟꯃꯦꯟ ꯇꯥꯕ ꯅꯠꯇꯦ ꯇꯧꯅꯉꯁꯨ ꯀꯝ ꯂꯩꯇꯗ
ꯆꯤꯡꯗ ꯀꯩꯅꯣꯗ ꯆꯠꯂꯒ ꯀꯩꯅꯣ ꯂꯧ ꯆꯠꯂꯣ ꯄꯩꯁꯥ ꯇꯥꯜꯂꯣ
ꯇꯔ
ꯊꯕꯛ ꯇꯧꯔꯣꯏꯗ꯭ꯔꯣꯅ ꯑꯗꯨꯝ ꯌꯨꯝꯗ ꯂꯩꯗꯣꯏꯔꯥ ꯊꯄꯛ ꯇꯧꯔꯣꯏꯗ꯭ꯔꯣꯕ
ꯎꯝ ꯂꯣꯏꯈ꯭ꯔꯦ ꯊꯕ ꯀ
ꯄꯩꯁꯥ ꯌꯥꯝ ꯀꯌꯥꯝ ꯇꯥꯔꯒꯦꯅ ꯍꯥꯟ ꯊꯐꯥꯎ ꯇꯔꯨꯕꯗꯣ
ꯂꯥꯛ ꯌꯥꯡꯈꯩ
ꯌꯨꯝ ꯁꯥꯕ ꯌꯥꯏꯅ ꯑꯗꯨꯗꯤ
ꯎꯝ ꯌꯥ
ꯐꯔꯦꯅꯦ ꯂꯥꯛ ꯌꯥꯡꯈꯩꯗꯤ
ꯎꯝ ꯀꯁꯦ
ꯍꯣꯔꯦꯟꯦꯟ ꯑꯃꯨꯛ ꯇꯧꯔꯛꯀꯦ ꯑꯣ ꯀꯀꯦ ꯑꯩ ꯀꯩꯅꯣ ꯑꯦꯃꯤꯀꯥ ꯂꯧꯕ ꯆꯠꯊꯈꯤꯒꯦ
ꯎꯝ ꯏ ꯇꯗꯤ ꯇꯪꯔꯝ